ꯍꯜꯂꯣ
ꯍꯜꯂꯣ
ꯎꯝꯞ ꯇꯥꯕ꯭ꯔꯥ ꯃꯌꯦꯛ ꯁꯦꯡꯅ ꯇꯥꯕꯤꯕ꯭ꯔꯥ
ꯑꯥ ꯇꯥꯖꯩ ꯏꯇꯥꯎ
ꯎꯝ ꯇꯥꯎ ꯍꯧꯖꯤꯛ ꯁꯨꯝ ꯋꯥꯔꯤ ꯁꯥꯟꯅꯒꯦꯅ ꯋꯥꯔꯤ ꯁꯥꯟꯗꯕꯁꯨ ꯀꯨꯏꯔꯦ ꯑꯗꯨꯅ ꯀꯣꯜ ꯇꯧꯔꯛ ꯇꯥꯎ ꯍꯧꯖꯤꯛꯀꯥꯟꯁꯤꯕꯨ ꯀꯔꯝ ꯀꯔꯝ ꯄꯥꯜꯂꯤꯒꯦ ꯅꯨꯡꯉꯥꯏꯔꯤꯕ꯭ꯔꯣ
ꯎꯝ ꯑꯗꯨꯝ ꯅꯨꯉꯥꯏꯔꯤ ꯍꯥꯏꯕ ꯇꯥꯏ ꯏꯇꯥꯎ
ꯍꯧꯖꯤꯛꯀꯥꯟꯁꯤꯕꯨ ꯍꯛꯆꯥꯡꯒꯁꯦ ꯏꯇꯥꯎ ꯀꯔꯝ ꯀꯔꯝ ꯇꯧꯔꯤ ꯍꯛꯆꯥꯡꯁꯤꯕꯨ ꯑꯅꯥ ꯑꯌꯦꯛꯀꯗꯤ ꯌꯥꯎꯗꯦꯀꯣ
ꯑꯅꯥ ꯑꯌꯦꯛ ꯀꯩꯁꯨ ꯊꯣꯏꯗꯣꯛꯄ ꯌꯥꯎꯗꯦ ꯑꯗꯨꯕꯨ ꯑ ꯃꯔꯛ ꯃꯔꯛꯇ ꯂꯣꯛ ꯊꯨꯡꯕ ꯑꯗꯒꯤ ꯂꯥꯏꯍꯧ ꯍꯥꯏꯕꯁꯤꯗꯤ ꯍꯧꯅ ꯁꯥꯥꯟꯅꯦꯗꯅꯀꯣ ꯑꯗꯨꯕꯨꯗꯤ ꯃꯔꯛ ꯃꯔꯛꯇ ꯌꯥꯎꯏ
ꯁ ꯃꯥꯅꯤꯗ ꯑꯗꯨꯕꯨꯗꯤ ꯂꯣꯛ ꯂꯥꯏꯍꯧꯒꯨꯝꯕꯁꯤꯗꯤ ꯊꯑꯣꯏꯅ ꯑꯅꯥꯕ ꯑꯣꯏꯅ ꯊꯥꯕ ꯂꯥꯏꯅꯥ ꯅꯠꯇꯗ ꯃꯔꯛ /ꯃꯔꯛ
ꯎꯝ
ꯑꯗꯨꯒꯤꯗꯤ ꯑꯩꯁꯨ ꯅꯥꯏꯗ ꯏꯇꯥꯎ ꯑꯗꯨꯒꯤꯗꯤ
ꯍꯣꯏ
ꯎꯝ ꯏꯇꯥꯎ ꯀꯩ ꯏꯟꯁꯥꯡ ꯆꯥꯔꯒꯦ ꯏꯇꯥꯎ
ꯌꯦꯟꯁꯥꯡꯁꯤ ꯉꯁꯤꯗꯤ ꯑꯩꯈꯣꯏꯒꯤ ꯀꯥꯡꯁꯣꯏ ꯆꯝꯊꯣꯡ ꯑꯣꯏꯅ ꯇꯧꯔꯦ ꯍꯥꯏꯕ ꯇꯥꯏ
ꯑꯣ ꯎꯝ ꯌꯨꯝꯊꯪꯅꯕꯅ ꯉꯥ ꯊꯣꯡꯕꯒꯗꯤ ꯊꯤꯜꯂꯛꯇ꯭ꯔꯣ ꯏꯇꯥꯎ
ꯑꯩꯈꯣꯏꯒꯤ ꯇꯁꯦꯡꯕꯃꯛꯇꯤ ꯑꯗꯨ ꯍꯥꯏꯔꯒ ꯑꯩꯅ ꯅꯤꯡꯁꯤꯡꯕ ꯋꯥꯔꯤ ꯑꯃ ꯂꯩ ꯋꯥꯔꯤ ꯅꯠꯇꯦ ꯁꯨꯝ ꯑꯩꯅ ꯅꯤꯡꯁꯤꯡꯂꯛꯄ ꯍꯥꯏꯕ ꯇꯥꯏ
ꯎꯝ
ꯑꯩꯈꯣꯏꯒꯤ ꯁꯃꯥꯖꯀꯤ ꯅꯠꯇ꯭ꯔꯒ ꯑꯩꯈꯣꯏꯒꯤ ꯄꯨꯟꯁꯤ ꯃꯍꯤꯡꯁꯦ ꯀꯌꯥꯝ ꯍꯣꯡꯉꯒꯦ ꯍꯥꯏꯕ ꯀꯥꯟꯗ ꯏꯇꯥꯎꯗꯣ ꯍꯧꯖꯤꯛꯇ ꯌꯨꯝꯊꯪꯅꯕꯅ ꯉꯥ ꯊꯣꯡꯕ ꯊꯤꯜꯂꯛꯄꯒꯤ ꯋꯥꯔꯤ ꯄꯜꯂꯛꯄꯗꯣ ꯃꯗꯨꯗ ꯑꯩꯅ ꯅꯤꯡꯁꯤꯡꯂꯛꯂꯤꯕꯁꯦ ꯁꯤ ꯑꯩꯈꯣꯏ ꯃꯍꯧꯁꯥꯒꯤ ꯃꯇꯝꯗꯗꯤ ꯌꯥꯝꯅ ꯑꯩꯈꯣꯏ ꯃꯁꯦꯟꯒꯤ ꯃꯔꯛꯇ ꯌꯥꯝꯅ ꯅꯨꯡꯁꯤ ꯆꯥꯟꯅꯅ ꯂꯩꯃꯤꯟꯅꯔꯝꯃꯤ ꯍꯥꯏꯕ ꯇꯥꯏ
ꯎꯝ
ꯑꯗꯨꯝ ꯑꯩꯈꯣꯏ ꯌꯦꯟꯁꯥꯡꯁꯦ ꯑꯩꯈꯣꯏꯅ ꯊꯣꯡꯕꯁꯤꯅ ꯑꯩꯈꯣꯏꯒꯤ ꯌꯨꯝꯊꯪꯅꯕꯁꯤꯡꯗ ꯂꯥꯟꯅꯕ ꯑꯗꯒꯤ ꯊꯪꯅꯕꯁꯤꯡꯅ ꯊꯣꯡꯕꯁꯤ ꯑꯩꯈꯣꯏꯗ ꯂꯥꯜꯂꯛꯄ ꯃꯁꯤ ꯌꯥꯝꯅ ꯆꯠꯅꯔꯝꯃꯤ ꯃꯍꯧꯁꯥꯗꯤ ꯑꯗꯨꯕꯨ ꯍꯧꯖꯤꯛ ꯤ ꯃꯁꯤꯒꯤ ꯀꯩꯅꯣꯁꯤꯎꯗ꯭ꯔꯦ ꯍꯥꯏꯕ ꯇꯥꯏ
ꯆꯃꯤ ꯆꯃꯤ ꯇ ꯑꯗꯣ ꯏꯇꯥꯎ ꯑꯩꯗꯤ ꯉꯁꯤꯁꯦ ꯑꯩꯈꯣꯏ ꯏꯇꯥꯎꯒ ꯆꯞ ꯃꯥꯟꯅꯅ ꯑꯩꯈꯣꯏꯁꯨ ꯆꯝꯊꯣꯡ ꯊꯣꯡꯉꯦ ꯃꯆꯜꯕꯨꯗꯤ ꯃꯥꯟꯅꯔꯝꯖꯕ ꯌꯥꯏ ꯑꯗꯣ ꯏꯇꯥꯎ ꯑꯩꯒꯤꯅ ꯑꯃꯨꯛ ꯌꯨꯝꯊꯪꯅꯕꯅ ꯉꯥ ꯊꯣꯡꯕ ꯈꯤꯇꯪ ꯊꯤꯜꯂꯛꯑꯦꯅ ꯑꯗꯨꯒ ꯆꯥꯏꯌꯦ ꯑ ꯏꯇꯥꯎ ꯏꯇꯥꯎꯅ ꯍꯧꯖꯤꯛ ꯍꯥꯏꯕꯤꯔꯤꯕ ꯋꯥꯐꯝꯗꯣ ꯌꯥꯝ ꯆꯨꯝꯃꯤ ꯉꯁꯥꯏꯒꯤ ꯏꯟꯁꯥꯡ ꯊꯤꯅꯕꯒꯤ ꯆꯠꯅꯕꯤꯁꯦ ꯑꯩꯈꯣꯏꯁꯨ ꯁꯨꯝ ꯎꯕꯗ ꯍꯧꯖꯤꯛꯁꯨ ꯊꯤꯟꯅꯗꯦ ꯍꯥꯏꯕꯗꯤ ꯅꯠꯇꯦ ꯊꯤꯟꯅꯩ ꯑꯗꯨꯕꯨ ꯑꯩꯈꯣꯏꯅ ꯄꯤꯛꯂꯤꯉꯩ ꯃꯇꯝ ꯑꯉꯥꯡ ꯑꯣꯏꯔꯤꯉꯩ ꯃꯇꯝ ꯃꯇꯝꯗ ꯎꯔꯛꯄꯗꯨꯒ ꯊꯦꯡꯅꯔꯛꯄꯗꯨꯒ ꯍꯧꯖꯤꯛꯀꯗꯤ ꯌꯥꯝ ꯑꯣꯜꯂꯦ ꯍꯣꯡꯉꯦ ꯏꯇꯥꯎ ꯑꯩꯅꯁꯨ ꯁꯨꯝ ꯎꯕꯗ ꯏꯇꯥꯎꯅ ꯍꯥꯏꯕꯤꯔꯤꯗꯣ ꯌꯥꯝ ꯆꯨꯝꯕꯃꯛꯅꯤ ꯑꯩꯈꯣꯏꯒꯤ ꯑꯩꯈꯣꯏꯅ ꯄꯤꯛꯏꯉꯩ ꯃꯇꯝꯗꯗꯤ ꯑꯃꯒꯤ ꯑꯃꯒꯤ ꯅꯠꯇꯅ ꯑꯗꯨ ꯑꯗꯥ ꯀꯅꯥꯗꯤ ꯊꯤꯅꯗꯅ ꯏꯟꯖꯥꯡ ꯑꯍꯥꯎꯕ ꯑꯃ ꯊꯣꯡꯉꯒꯗꯤ ꯊꯪꯅꯔꯤꯕ ꯏꯔꯣꯟ ꯀꯩꯔꯣꯟꯅꯕꯁꯤꯡꯒꯤ ꯇꯦꯡꯀꯣꯠ ꯑꯃꯃꯝ ꯃꯆꯥ ꯇꯦꯡꯀꯣꯠ ꯃꯆꯥ ꯑꯃꯃꯝꯇ ꯑꯣꯏꯔꯁꯨ ꯁꯣꯏꯗꯅꯕ ꯊꯤꯟꯅꯩ ꯑꯗꯨꯒ ꯍꯧꯖꯤꯛꯀꯤ ꯃꯇꯝꯁꯤꯗꯗꯤ ꯑꯌꯥꯝꯕꯅ ꯃꯁꯤꯒꯤ ꯆꯠꯅꯕꯤꯁꯤ ꯈꯤꯇꯪ ꯃꯥꯡꯁꯤꯜꯂꯦ ꯈꯤꯇꯪ ꯅꯠꯇꯦ ꯌꯥꯝꯅ ꯃꯥꯡꯉꯦ ꯍꯥꯏꯕꯗꯨꯅꯤ ꯏꯟꯁꯥꯡꯒ ꯊꯤꯕ ꯑꯗꯒꯤ ꯁꯤꯒꯨꯝꯕꯁꯤꯅ ꯏꯇꯥꯎ ꯑꯩꯈꯣꯏꯒꯤ ꯑꯩꯈꯣꯏꯅꯗꯤ ꯆꯨꯝꯅ ꯏꯟꯁꯥꯡ ꯊꯤꯕ ꯑꯣꯏꯅ ꯎꯕꯒꯤ ꯋꯥꯅꯤ ꯇꯥꯎ ꯑꯗꯨꯕꯨ ꯃꯗꯨꯗ ꯇꯧꯔꯤꯕ ꯊꯕꯛ ꯊꯣꯡꯗꯨꯅꯗꯤ ꯑꯩꯈꯣꯏꯒꯤ ꯊꯃꯣꯏꯒꯤ ꯃꯔꯤ ꯑꯃꯒ ꯑꯃꯒ ꯏꯔꯣꯟ ꯀꯩꯔꯣꯟꯅꯕ ꯏꯆꯤꯜ ꯏꯅꯥꯎꯁꯤꯡꯒꯤ ꯃꯔꯤꯁꯤ ꯆꯦꯁꯤꯟꯅꯍꯜꯂꯤꯕꯅꯤ ꯑꯗꯨꯕꯨ ꯍꯧꯖꯤꯛꯀꯤ ꯃꯇꯝꯁꯤꯗꯗꯤ ꯇꯥꯎꯅ ꯍꯥꯏꯕꯗ ꯑꯗꯨꯃꯛ ꯑꯆꯨꯝꯕꯅꯤ ꯌꯥꯝ ꯍꯟꯊꯔꯦ ꯎꯁꯤꯜꯂꯛꯇ꯭ꯔꯦ ꯑꯗꯨꯒꯨꯝꯕ ꯊꯕꯛ ꯊꯧꯑꯣꯡ ꯀꯌꯥꯗꯣ ꯍꯥꯟꯅ ꯆꯠꯅꯔꯝꯕꯁꯤꯡꯗꯣ ꯈꯪꯗ꯭ꯔꯦꯗ ꯏꯇꯥꯎ ꯃꯁꯤ ꯃꯇꯝꯒꯤ ꯑꯑꯣꯟꯕꯅꯦ ꯍꯥꯏꯕꯗꯨꯅꯤ ꯁꯤꯗ ꯑꯩꯈꯣꯏꯅ ꯀꯔꯤ ꯍꯥꯏꯔꯨꯅꯤ ꯑꯗꯨꯝ ꯑꯩꯈꯣꯏꯁꯨ ꯃꯁꯤ ꯀꯩ ꯌꯥꯝꯅ ꯍꯦꯟꯅ ꯈꯟꯖꯤꯜꯂꯨꯕꯁꯨ ꯌꯥꯗꯦ ꯑꯗꯨ ꯈꯟꯗꯕꯁꯨ ꯌꯥꯗꯦ ꯍꯥꯏꯕꯗꯨꯅꯤ ꯏꯇꯥꯎ ꯃꯁꯤ ꯑꯩꯈꯣꯏꯒꯤ ꯆꯠꯅꯕꯤ ꯑꯃ ꯃꯥꯡꯁꯤꯜꯂꯛꯄꯒꯨꯝꯕꯅꯤ ꯑꯗꯨ ꯌꯥꯝ ꯀꯥ ꯍꯦꯟꯅꯁꯨ ꯈꯟꯖꯤꯜꯂꯨꯅꯗ ꯏꯇꯥꯎ ꯁꯤꯒꯤ ꯃꯇꯥꯡꯗ ꯑ ꯃꯇꯝ ꯃꯇꯝꯒꯤ ꯑꯑꯣꯟꯕꯅꯤꯗ ꯏꯇꯥꯎ ꯅꯠꯇ ꯅꯩꯅꯇꯥ
ꯅꯤ ꯑꯆꯨꯝꯚꯃꯛꯅꯤ ꯃ ꯃꯇꯥꯄꯤ ꯃꯇꯣ ꯑꯗꯨꯕꯨ ꯑꯩꯈꯣꯏ ꯉ ꯍꯣꯡꯂꯛꯂꯤꯕ ꯃꯑꯣꯡ ꯑ ꯑꯁꯤ ꯈꯔ ꯃꯈꯩꯗꯤ ꯑꯩꯈꯣꯏ ꯉ ꯄꯦꯟꯗꯦ ꯍꯥꯏꯕ ꯇꯥꯏ
ꯎ ꯃꯥꯅꯦ ꯃꯥꯅꯦ ꯏꯇꯥꯎ ꯃꯁꯤ ꯑꯩꯈꯣꯏꯅ ꯍꯦꯛ ꯌꯦꯡꯉꯨꯕꯗ ꯉꯍꯥꯟꯋꯥꯏꯒꯤ ꯑꯩꯈꯣꯏꯒꯤ ꯉꯍꯥꯟꯋꯥꯏꯒꯤ ꯆꯠꯅꯕꯤꯗꯣ ꯑꯩꯈꯣꯏꯅ ꯇꯁꯦꯡ ꯇꯁꯦꯡꯅ ꯑꯃ ꯎꯍꯧꯗ꯭ꯔꯕ ꯊꯦꯡꯅꯔꯝꯗ꯭ꯔꯕ ꯑꯣꯏꯗꯤ ꯐꯩꯁꯨꯝ ꯎꯔ ꯎꯔꯒ ꯇꯞꯅ ꯇꯞꯅ ꯃꯥꯡꯁꯤꯜꯂꯛꯄꯅꯤꯅ ꯂꯩꯅꯔꯝꯕ ꯊꯃꯣꯏꯒꯤ ꯃꯔꯤꯗ ꯂꯥꯞꯄꯛꯅꯔꯛꯄꯒꯨꯝꯕꯅꯤ ꯃꯁꯤꯗꯕꯨ ꯀꯔꯝꯕ ꯊꯃꯣꯏꯅ ꯄꯦꯟꯗꯣꯏꯅꯣꯗ ꯏꯇꯥꯎ ꯏꯇꯥꯎꯅ ꯍꯥꯏꯗꯣꯏ ꯌꯥꯝ ꯆꯨꯝꯕ ꯋꯥꯐꯝꯅꯤ ꯑꯗꯨꯗ ꯏꯇꯥꯎ ꯐꯔꯁꯦ ꯀꯔꯤꯁꯨ ꯈꯜꯂꯨꯅꯨ ꯁꯤꯒꯨꯝꯕ ꯃꯇꯥꯡꯁꯤꯗ ꯑꯗꯨꯣ ꯏꯇꯥꯎ ꯍꯧꯖꯤꯛꯁꯤꯕꯨ ꯍꯥꯏꯗꯤ ꯑꯩꯈꯣꯏꯒꯤ ꯍꯣꯏ ꯏꯇꯥꯎꯒꯤꯗꯤ ꯀꯩꯁꯨ ꯊꯣꯏꯗꯣꯛꯄ ꯑꯅꯥ ꯑꯌꯦꯛꯇꯤ ꯌꯥꯎꯗꯦ ꯍꯥꯏ ꯍꯧꯖꯤꯛꯀꯥꯟꯁꯦ ꯏꯇꯥꯎ ꯀꯔꯤ ꯀꯔꯤꯅꯣ ꯚꯥꯏꯔꯁ ꯀꯌꯥꯝ ꯊꯣꯛꯑꯦ ꯀꯥꯏꯅ ꯍꯥꯏꯅꯩ ꯏꯇꯥꯎ ꯑꯩꯗꯤ ꯃꯃꯤꯡꯕꯨ ꯍꯥꯏꯕ ꯍꯩꯇꯦꯅꯤ ꯑꯩꯈꯣꯏ ꯃꯇꯝ ꯑꯃꯗ ꯀꯣꯔꯣꯅꯥ ꯚꯥꯏꯔꯁ ꯑꯅ ꯃꯇꯝꯗ ꯀꯣꯚꯤꯠ ꯀꯥꯏꯅ ꯀꯧꯕ ꯂꯥꯏꯅꯥ ꯑꯃ ꯂꯥꯛꯑꯝꯕꯗꯣ ꯑꯗꯨ ꯑꯃꯨꯛ ꯍꯜꯂꯛꯂꯖꯥ ꯂꯣꯏꯇꯥꯎ ꯅꯠꯇ꯭ꯔꯒ ꯑꯅꯧꯕ ꯑꯣꯏꯔꯖꯥꯠ ꯂꯣꯏꯇꯥꯎꯕꯨ ꯈꯪꯕ꯭ꯔꯣ
ꯑꯩꯈꯣꯏ ꯑꯅꯧꯕ ꯚꯥꯏꯔꯁ ꯑꯃ ꯊꯣꯛꯑꯦ ꯍꯥꯏꯔꯤꯕꯁꯤ ꯍꯦꯟꯇꯥ ꯚꯥꯏꯔꯁ ꯍꯥꯏꯕ ꯑꯁꯤꯅꯤ ꯃꯁꯤ
ꯎꯝ ꯍꯥꯏꯕꯤꯌꯨ ꯇꯥꯎ
ꯑꯩꯈꯣꯏ ꯃꯁꯤ ꯖꯤꯕ ꯈꯔꯒ ꯖꯤꯕ ꯈꯔꯗꯒꯤ ꯁꯟꯗꯣꯔꯛꯄ ꯚꯥꯏꯔꯁꯅꯤ ꯍꯥꯏꯕ ꯇꯥꯏ ꯖꯤꯕꯁꯤꯡ ꯑꯁꯤ ꯑꯅꯝꯕꯅ ꯑꯩꯈꯣꯏ ꯂꯩꯕꯥꯛꯀꯤ ꯃꯅꯨꯡꯗ ꯂꯩꯕ ꯂꯩꯕꯥꯛꯇ ꯍꯨꯠꯂꯒ ꯂꯩꯕ ꯂꯩꯕꯥꯛꯇ ꯂꯩꯕ ꯑꯩꯈꯣꯏꯒꯤ ꯈꯩꯔꯣꯏꯒꯨꯝꯕ ꯑꯗꯒꯤ ꯑꯩꯈꯣꯏ ꯎꯆꯤꯒꯨꯝꯕ ꯃꯥꯅꯤ ꯎꯆꯤꯒꯨꯝꯕꯁꯤꯅ
ꯅꯗꯤ ꯍꯥꯏꯦꯗꯤ ꯎꯆꯁꯤꯗꯒꯤ ꯎꯆꯤꯒꯨꯝꯕ ꯈꯩꯔꯣꯏꯒꯨꯝꯕ ꯍꯥꯏꯁꯤꯗꯤ ꯃꯣꯏꯗꯤ ꯆꯥꯠꯁꯦ ꯍꯥꯏꯐꯦꯠ ꯃꯁꯛ ꯍꯥꯏꯐꯦꯠ ꯃꯥꯟꯅꯕ ꯖꯤꯕ ꯉꯥꯛꯇꯅꯤꯅꯦ ꯑꯗꯨꯗꯤ ꯂꯩꯅꯨꯡ ꯍꯨꯠꯂꯒ ꯂꯩꯕ ꯍꯥꯏꯁꯤꯅꯗꯤ ꯃꯣꯏꯗꯒꯤ ꯂꯩꯅꯨꯡ ꯍꯨꯠꯂꯒ ꯍꯤꯡꯕ ꯖꯤꯕꯗꯒꯤ ꯁꯟꯗꯣꯔꯛꯄꯅꯦꯕ ꯚꯥꯏꯔꯁ
ꯃꯥꯅꯤ ꯃꯁꯤꯒꯤ ꯚꯥꯏꯔꯁꯁꯤꯒꯤ ꯃꯔꯨꯑꯣ ꯑꯣꯏꯕ ꯈꯣꯏꯈ ꯈꯨꯗꯝꯁꯤꯡ ꯃꯁꯤꯅ ꯅꯥꯔꯦ ꯍꯥꯏꯕꯒꯤ ꯈꯨꯗꯝꯁꯤꯡ ꯑꯗꯤ ꯑꯩꯈꯣꯏ ꯂꯣꯛ ꯂꯥꯏꯍꯧ ꯀꯟꯅ ꯇꯧꯕ ꯑꯗꯨꯒ ꯑꯩꯈꯣꯏꯒꯤ ꯃꯁꯜꯁꯤꯡ ꯑꯁꯤ ꯌꯥꯝꯅ ꯅꯥꯔꯛꯄ ꯃꯁꯜꯁꯤꯡ ꯑꯩꯈꯣꯏꯒꯤ ꯅꯤꯡ ꯖꯣꯟꯒꯤ ꯃꯁꯟ ꯑꯗꯒꯤ ꯑꯩꯈꯣꯏꯒꯤ ꯊꯕꯥꯛꯀꯤ ꯃꯁꯟ ꯈꯨꯔꯨ ꯈꯨꯔꯨꯒꯤ ꯃꯁꯟ ꯑꯗꯒꯤ ꯀꯣꯛ ꯆꯤꯛꯄ ꯑꯃꯁꯨꯡ ꯀꯣꯛ ꯉꯥꯎꯕꯁꯤꯡ ꯑꯁꯤꯅ ꯑꯣꯏ ꯑꯅꯝꯕ
ꯑꯣ ꯃꯥꯒꯤ ꯉꯁꯥꯏꯒꯤ ꯂꯥꯏꯑꯣꯡꯁꯦ ꯑꯩꯈꯣꯏꯒꯤ ꯎꯠꯊꯣꯔꯛꯄꯁꯦ ꯑꯩꯈꯣꯏꯒꯤ ꯂꯥꯏꯅꯥꯁꯤꯅ ꯅꯥꯔꯀꯥꯟꯗ ꯑꯩꯈꯣꯏꯒꯤ ꯂꯥꯏꯑꯣꯡꯁꯦ ꯑꯩꯈꯣꯏꯒꯤ ꯍꯧꯖꯤꯛ ꯀ ꯑ ꯆꯥꯎꯥꯎꯅ ꯍꯥꯏ ꯁꯤ ꯛꯇ ꯁꯥꯕ ꯅꯥꯕ ꯑꯗꯨꯒꯨꯝꯕꯅꯍ ꯍꯦꯛꯇ ꯑꯣꯏꯒꯜꯂꯦꯕꯀꯣ
ꯅꯤ ꯑꯆꯨꯝꯕꯃꯛꯅꯤ ꯑꯗꯨꯒ ꯃꯁꯤꯅ ꯅꯥꯔꯕ ꯃꯤꯑꯣꯏ ꯇꯪꯈꯥꯏꯃꯨꯛꯀꯤ ꯆꯥꯡ ꯃꯁꯤꯗ ꯑꯩꯈꯣꯏꯅ ꯊꯦꯡꯅꯕꯁꯤ ꯑꯣꯅꯤꯡꯕ ꯐꯥꯎꯕ ꯑꯃꯁꯨꯡ ꯑꯩꯈꯣꯏꯒꯤ ꯇꯥ ꯇꯥꯖ ꯌꯥ ꯑꯃꯁꯨꯡ ꯄꯨꯛ ꯅꯥꯕꯁꯤꯡ ꯑꯁꯤꯁꯨ ꯊꯦꯡꯅꯩ ꯍꯥꯏꯕ ꯇꯥꯏ꯫
ꯑꯣ ꯑꯠꯆꯥ ꯆꯥ ꯏꯇꯥꯎꯗꯤ ꯂꯥꯏꯅꯥꯁꯤꯒꯤ ꯃꯇꯥꯡꯗ ꯌꯥꯝꯅꯕꯨ ꯈꯪꯂꯝꯃꯤ ꯏꯇꯥꯎ ꯏꯇꯥꯎꯒ ꯋꯥꯔꯤ ꯁꯥꯟꯅꯕꯁꯤ ꯌꯥꯝꯅ ꯗꯨꯝ ꯅꯨꯡꯉꯥꯏꯔꯤ ꯏꯇꯥꯎꯕꯨ ꯏꯇꯥꯎꯅ ꯁꯤꯒꯤ ꯃꯇꯥꯡꯗ ꯌꯥꯝ ꯈꯪꯂꯤꯁꯤꯕꯨ ꯏꯇꯥꯎ ꯑꯩꯈꯣꯏ ꯏꯇꯥꯎꯁꯤ ꯏ ꯄꯥꯎꯒꯨꯝꯕ ꯌꯥꯝꯅ ꯇꯣꯏꯅ꯫ ꯇꯥꯔꯝꯗꯧꯕ ꯌꯦꯡꯉꯝꯗꯧꯕ ꯃꯥꯜꯂꯤ ꯏꯇꯥꯎ ꯑꯩꯗꯤ ꯃꯃꯤꯡꯐꯧ ꯈꯪꯗꯗꯅ ꯂꯩꯔꯝꯃꯤꯅꯤ ꯁꯨꯝ ꯃꯤꯅ ꯍꯥꯏꯅꯕ ꯇꯥꯏꯌꯦꯅ ꯏꯇꯥꯎꯗ ꯍꯧ ꯍꯧꯗꯣꯛꯂꯨꯕꯈꯛꯅꯤ ꯏꯇꯥꯎꯗꯤ ꯌꯥꯝꯅꯕꯨ ꯍꯦꯟꯅ ꯈꯪꯂꯝꯃꯤꯅꯤ ꯏꯇꯥꯎ, ꯏꯇꯥꯎ ꯑꯩꯈꯣꯏ ꯃꯁꯤ ꯆꯦꯛꯁꯤꯟ ꯊꯧꯔꯥꯡꯗꯗꯤ ꯈꯪꯕ꯭ꯔꯥ ꯏꯇꯥꯎ ꯃꯁꯤ ꯉꯛ꯫ ꯉꯛꯊꯣꯛꯅꯕ ꯀꯔꯤꯒꯨꯝꯕ ꯂꯥꯛꯑꯦ ꯂꯥꯛꯄ ꯇꯥꯔꯒꯗꯤ ꯑꯩꯈꯣꯏ ꯁ꯭ꯋꯥꯏꯗꯒ ꯌꯧꯔꯛꯄ꯫ ꯇꯥꯔꯒꯗꯤ ꯀꯃꯥꯏ - ꯀꯃꯥꯏ ꯆꯦꯛꯁꯤꯟꯅ ꯂꯩꯅꯤ꯫ ꯑꯩꯈꯣꯏ ꯁꯥ ꯉꯥꯗ ꯆꯦꯛꯁꯤꯟꯒꯗ꯭ꯔꯥ ꯏꯁꯥꯗ ꯆꯦꯛꯁꯤꯟꯒꯗ꯭ꯔꯥ ꯀꯃꯥꯏꯅ ꯇꯧꯅꯤ ꯏꯇꯥꯎ
ꯆꯨꯝꯃꯤ ꯃꯁꯤ ꯁꯤ ꯍꯧꯖꯤꯛꯃꯛꯀꯤ ꯑꯣꯏꯅ ꯃꯁꯤꯒꯤ ꯍꯦꯟꯊ ꯚꯥꯏꯔꯁꯁꯤꯒꯤ ꯆꯞ ꯆꯥꯕ ꯃꯁꯤꯒꯤ ꯍꯤꯗꯥꯛ ꯂꯩꯇ꯭ꯔꯤ ꯑꯗꯨꯕꯨ ꯑꯩꯈꯣꯏꯅ ꯃꯁꯤ ꯎꯝ ꯌꯥꯝꯅ ꯂꯨꯅꯥꯅ ꯂꯩꯕ꯫ ꯑꯩꯈꯣꯏꯗ ꯏꯁꯥꯗ ꯆꯦꯛꯁꯤꯟꯖꯕ ꯑꯃꯗꯤ ꯃꯁꯤꯅ ꯅꯥꯔꯦ ꯃꯁꯤꯒꯤ ꯂꯅꯥꯁꯤꯅ ꯅꯥꯔꯦ ꯈꯪꯂꯕꯗꯤ ꯃꯤ ꯑꯗꯨ ꯁꯝꯅꯍꯟꯗꯅ ꯃꯗꯨ ꯇꯣꯉꯥꯟꯅ ꯊꯝꯕ꯫ ꯑꯗꯨꯒ ꯃꯉꯣꯟꯗ ꯑꯣꯛꯁꯤꯖꯦꯟꯅꯆꯤꯡꯕ ꯃꯉꯣꯟꯗ ꯐꯪꯍꯟꯕꯤꯕ ꯑꯃꯗꯤ ꯑꯩꯈꯣꯏꯅ ꯃꯥꯅ ꯊꯛꯀꯗꯧꯔꯤꯕ ꯏꯁꯤꯡ ꯑꯗꯒꯤ ꯆꯥꯒꯗꯧꯔꯤꯕ ꯆꯤꯟꯖꯥꯛꯁꯤꯗ ꯌꯥꯝꯅ ꯑꯩꯈꯣꯏꯒꯤ ꯆꯦꯛꯁꯤꯟ ꯊꯧꯔꯥꯡ꯫ ꯊꯧꯔꯥꯡ ꯂꯧꯕ ꯑꯃ ꯇꯉꯥꯏ ꯐꯗꯦ ꯍꯥꯏꯕ ꯇꯥꯏ
ꯑꯣ ꯋꯥ ꯍꯥꯏꯁꯤꯅꯗꯤ ꯂꯣꯏꯅꯃꯛ ꯏꯁꯥꯁꯨ ꯂꯨ ꯅꯥꯟꯕ ꯑꯗꯨꯒ ꯆꯥꯕ ꯊꯛꯄ ꯆꯤꯟꯖꯥꯛꯁꯤꯡꯁꯨ ꯂꯣꯏꯅ ꯌꯦꯡꯉꯒ ꯆꯦꯛꯁꯤꯟꯅ ꯆꯥꯒꯗꯕꯅꯦꯕ꯫
ꯃꯥꯅꯤ ꯑꯃꯁꯨꯡ
ꯎꯝ
ꯃꯁꯤ ꯑꯩꯈꯣꯏꯅ ꯑꯩꯈꯣꯏꯒꯤ ꯍꯛꯆꯥꯡꯁꯦ ꯌꯥꯔꯤꯃꯩ ꯏꯁꯤꯡꯒꯤ ꯆꯥꯡꯁꯦ ꯋꯥꯠꯍꯟꯗꯅ ꯊꯝꯕ ꯑꯗꯨꯒ ꯆꯥꯟꯖꯛꯁꯦ ꯑꯐꯥꯕ ꯑꯆꯝꯕ ꯆꯤꯟꯖꯥꯛ ꯆꯥꯕꯁꯤꯅ ꯌꯥꯝ ꯐꯩ ꯍꯥꯏꯕ ꯇꯥꯏ
ꯑꯣꯀꯦ - ꯑꯣꯀꯦ ꯑꯩ ꯒ꯭ꯌꯥꯟ ꯇꯥꯔꯦ ꯏꯇꯥꯎ꯫ ꯑꯗꯨ ꯏꯇꯥꯎ ꯃꯁꯤ ꯑꯩꯈꯣꯏꯁꯨ ꯌꯧꯔꯛꯂꯣꯏ ꯍꯥꯏꯅꯤꯡꯉꯥꯏꯗꯤ ꯂꯩꯇꯦ ꯑꯗꯨꯅ ꯃꯁꯤ ꯑꯩꯈꯣꯏꯁꯨ ꯆꯦꯛꯁꯤꯟꯕꯁꯤ ꯏꯇꯥꯎꯅ ꯍꯧꯖꯤꯛ ꯍꯥꯏꯔꯤꯕ ꯈꯣꯡꯊꯥꯡꯗꯨꯃꯛ ꯑꯗꯨꯝ ꯂꯧꯈꯠꯄꯗ ꯏꯇꯥ ꯑꯩꯈꯣꯏ ꯀꯩꯁꯨ ꯀꯥꯏꯗꯦ ꯀꯣꯏ ꯇꯥꯎ ꯍꯥꯏꯕꯗꯤ ꯑꯩꯈꯣꯏ ꯁꯤꯗ ꯀꯔꯤꯒꯨꯝꯕ ꯌꯧꯔꯛꯄ ꯇꯥꯔꯒꯁꯨ ꯆꯦꯛꯁꯤꯜꯂꯤꯈꯩ ꯐꯕꯅꯤꯅ ꯁꯣꯏꯗ꯭ꯔꯤꯉꯩꯗ
ꯐꯩ ꯑꯩꯈꯣꯏꯅ ꯆꯦꯛꯁꯤꯜꯂꯤꯕꯒ ꯐꯩ ꯃꯔꯝꯗꯤ ꯑꯩꯈꯣꯏꯗ ꯂꯥꯏꯅꯥ ꯑꯁꯤ ꯌꯧꯔꯣꯏ ꯍꯥꯏꯅꯤꯡꯉꯥꯏ ꯂꯩꯇꯦ ꯑꯃꯁꯨꯡ ꯍꯟꯗꯛꯇ ꯏꯀꯨꯏ ꯀꯨꯏꯗ꯭ꯔꯤꯉꯩꯗ ꯋꯥꯔꯜ ꯍꯦꯜꯊ ꯑꯣꯔꯒꯅꯥꯏꯖꯦꯁꯟ ꯗꯕ꯭ꯂꯤꯎ ꯑꯩꯩꯆ ꯑꯣꯅꯁꯨ ꯂꯥꯏꯅꯥꯥꯛ ꯑꯁꯤ ꯃꯈꯥ ꯇꯥꯅ ꯁꯟꯗꯣꯔꯛꯄ ꯌꯥꯏ ꯍꯥꯏꯕꯒꯤ ꯊꯥꯖꯕ ꯂꯩ ꯍꯥꯏꯅ ꯃꯤꯌꯥꯝꯗ ꯄꯥꯎꯖꯦꯜ ꯄꯤꯈ꯭ꯔꯕꯅꯤ ꯑꯗꯨꯅ ꯑꯩꯈꯣꯏꯅ ꯆꯦꯛꯁꯤꯟꯕ ꯇꯉꯥꯏ ꯐꯗꯦ
ꯑꯗꯨꯗꯤ ꯌꯥꯝ ꯊꯅ ꯑꯩꯔꯥꯡꯅꯤ ꯏꯇꯥꯎ ꯋꯥꯔꯜ ꯍꯦꯜꯠ ꯑꯣꯔꯒꯅꯥꯏꯖꯦꯁꯟꯅ ꯍꯥꯏꯈ꯭ꯔꯗꯤ ꯇꯥꯎ ꯃꯇꯨꯡꯃꯗꯤ ꯑꯩꯈꯣꯏ ꯆꯦꯛꯁꯤꯟꯗꯕ ꯌꯥꯗ꯭ꯔꯕꯅꯤ ꯏꯇꯥꯎ ꯐꯔꯦ ꯏꯇꯥꯎ ꯑꯗꯨꯗꯤ ꯇꯥꯎ ꯋꯥꯔꯤ ꯁꯥꯟꯅꯕꯁꯦ ꯉꯁꯤ ꯂꯥꯏꯅꯥꯒꯤ ꯃꯇꯥꯡꯗꯁꯨ ꯈꯪꯉꯦ ꯊꯧꯔꯥꯡꯒꯤ ꯃꯇꯥꯡꯗꯁꯨ ꯌꯥꯝꯅ ꯈꯪꯉꯦ ꯉꯁꯤ ꯏꯇꯥꯎꯗꯒꯤ ꯃꯌꯥꯝ ꯈꯪꯕ ꯉꯝꯖꯔꯦ ꯌꯥꯝ ꯅꯨꯡꯉꯥꯏꯔꯦ ꯏꯇꯥꯎ ꯑꯗꯨꯒꯤ ꯃꯇꯨꯡꯗ ꯑꯃꯨꯛ ꯁꯥꯟꯅꯔꯁꯤ ꯇꯥꯎ ꯑꯗꯣ ꯉꯁꯤꯒꯤꯗꯤ ꯀꯥꯏꯅꯔꯁꯤ
ꯎꯝ ꯀ ꯀꯥꯏꯅꯔꯁꯤ